ꯍꯜꯂꯣ
ꯑꯥ ꯇꯥꯔꯦ ꯇꯥꯔꯦ
ꯕ꯭ꯔꯣ ꯅꯪꯕꯨꯣ ꯑꯦꯝꯕꯤꯕꯤꯗꯪ ꯁꯥꯟꯅꯔꯤꯔꯤꯕ꯭ꯔꯥꯅꯦ
ꯑ ꯑꯩꯗꯤ ꯅꯣꯟ ꯁ꯭ꯇꯣꯞꯇ ꯅꯨꯃꯤꯠ ꯃꯉꯥꯗ ꯇ꯭ꯋꯦꯟꯇꯤ ꯐꯣꯔ ꯑꯋꯥꯔꯅꯤꯗꯅ ꯑꯗꯨꯗꯒꯤ ꯑ ꯇꯨꯋꯦꯂ꯭ꯞ ꯑꯋꯥꯔꯗꯤ ꯑꯩ ꯒꯦꯝ ꯑꯗꯨꯝ ꯁꯥꯟꯅ ꯂꯩ ꯇꯦꯟ ꯑꯋꯥꯔꯅ ꯇꯨꯝꯃꯒ ꯂꯩ
ꯑꯁ ꯅꯠꯇꯦꯅꯦ ꯑꯩꯗꯣ ꯒꯦꯝꯗꯣ ꯔꯦꯡꯇꯣ ꯍꯥꯏꯒꯠ ꯉꯝꯗ꯭ꯔꯕꯀꯣ ꯑꯗꯣ ꯅꯪ ꯍꯥꯏꯐꯦꯠ ꯃꯇꯦꯡ ꯑꯝꯇ ꯄꯥꯡ ꯌꯥꯒꯗ꯭ꯔꯕ
ꯄꯥꯡ ꯒꯧꯅꯦ ꯑꯗꯨꯒꯤ ꯄꯣꯠꯄꯨ ꯑꯣꯏꯔꯗꯤ ꯍꯥꯏꯔꯣ
ꯑꯥ ꯅꯠꯇ ꯀꯩꯅꯣ ꯅꯣꯏ ꯃꯤꯖꯦ ꯀꯔꯝꯅ ꯄꯥꯏꯕꯅ ꯈ꯭ꯋꯥꯏꯗꯒꯤ ꯅꯨꯡꯉꯥꯏꯗꯣꯏꯅꯣ ꯑꯩꯈꯣꯏ ꯀꯩꯅꯣ ꯑꯦꯇꯦꯛ ꯇꯥꯏꯞꯇ ꯍꯥꯏꯇꯥꯔꯦꯀꯣ
ꯑꯝꯇꯪꯒ ꯍꯥꯏꯔꯛꯑꯣ ꯇꯍꯧꯗ꯭ꯔꯦ
ꯅꯠꯇꯦ ꯃꯤꯉꯣꯟꯗ ꯑꯦꯇꯦꯛ ꯇꯧꯕꯗ ꯈꯔ ꯅꯨꯡꯉꯥꯏꯕ ꯃꯤꯒ ꯈꯟꯅꯕ ꯅꯨꯡꯉꯥꯏꯒꯗꯕꯀꯣ ꯂꯣꯡ ꯔꯦꯅ꯭ꯁꯇ ꯑꯣꯏꯅ
ꯑꯗꯨꯒ ꯍꯥꯏꯕꯗꯤ ꯂꯦꯂꯥ ꯄꯥꯏꯌꯨ ꯂꯦꯂꯥꯁꯦ ꯃꯔꯁꯃꯦꯟ ꯑꯣꯏꯔꯒ ꯃꯥꯒꯤ ꯔꯦꯟꯁ ꯈ꯭ꯋꯥꯏꯗꯒꯤ ꯁꯥꯡꯉꯤ ꯁꯥꯡꯅ ꯍꯥꯏꯕꯗ ꯑꯇꯣꯞꯄ ꯍꯤꯔꯣ ꯀꯩꯒꯤꯣ ꯔꯦꯟꯖꯇꯒꯤꯗꯤ ꯃꯥꯅ ꯗꯕꯜ ꯃꯨꯛꯇꯤ ꯅꯠꯇꯦꯀꯣ ꯇ꯭ꯋꯦꯟꯇꯤ ꯐꯥꯏꯚ ꯄꯥꯔꯁꯦꯟꯗꯤ ꯃꯥꯥꯏ ꯔꯦꯅ꯭ꯁ ꯆꯥꯎꯋꯦ ꯍꯥꯏꯗꯤ ꯃꯒꯤ ꯔꯦꯅ꯭ꯁꯁꯨ ꯆꯥꯎꯔꯒꯅꯤ ꯑꯃ ꯃꯥꯒꯤ ꯚꯖꯟꯁꯨ ꯆꯥꯎꯋꯦ ꯍꯥꯏꯗꯤ ꯃꯥꯏ ꯐꯣꯟꯒꯤ ꯁꯀ꯭ꯔꯤꯟꯗꯣ ꯑꯗꯨꯒ ꯑꯇꯣꯞꯄ ꯃꯥꯔꯁꯃꯦꯟꯒꯤ ꯐꯣꯟꯒꯤ ꯁꯀ꯭ꯔꯤꯟꯗꯨꯒꯗꯤ ꯅꯪꯒꯤ ꯁꯀꯤꯟꯗꯨꯅ ꯆꯥꯎꯕ ꯍꯦꯟꯗꯣꯏꯕ
ꯍꯥꯏꯗꯤ ꯑꯦꯅꯤꯃꯤ ꯇꯤꯝꯒꯤ ꯍꯤꯔꯣꯒꯤ ꯁꯀ꯭ꯔꯤꯟꯗꯨꯅ ꯍꯨ ꯊꯔꯒꯁꯨ ꯍꯥꯏꯕ ꯅꯪꯒꯤ ꯁꯀ꯭ꯔꯤꯟꯗꯒꯤ ꯃꯥ ꯑꯗꯨꯝ ꯎꯗꯪꯜꯣꯏꯕ
ꯑꯣ
ꯑꯩ ꯑꯗꯨꯅꯦ ꯑꯦꯠꯚꯥꯟꯇꯦ꯭ꯁ
ꯃꯥ ꯅꯠꯇꯕ ꯑꯇꯣꯞꯄꯒꯗꯤ ꯂꯩꯕ꯭ꯔꯣ ꯃꯥꯁꯦ ꯑꯩꯁꯦ ꯍꯥꯏꯐꯦꯠꯕꯨꯗꯤ ꯑꯗꯨꯝ ꯄꯥꯏꯌꯦꯕꯀꯣ ꯑꯗꯣ ꯃꯥꯕ ꯍꯥꯏꯕꯁꯦ ꯀꯩ ꯍꯥꯏꯇꯥꯔꯦ ꯈꯤꯇꯪ ꯂꯨꯝꯅ ꯆꯠꯄ ꯍꯥꯏꯇꯥꯔꯦꯀꯣ ꯑꯩꯉꯣꯟꯗ ꯑꯗꯣ ꯃꯥ ꯅꯠꯇꯕ ꯈꯤꯇꯪ ꯂꯣꯡ ꯔꯦꯟꯖꯇ ꯑꯇꯣꯞꯄ ꯃꯤꯒꯗꯤ ꯂꯩꯕ꯭ꯔꯕ
ꯃꯥ ꯅꯠꯇꯕ ꯈꯪꯁꯤꯅ ꯃꯥꯅ ꯔꯦꯟꯁ ꯀꯌꯥꯗꯣ ꯃꯥꯁꯨ ꯈ꯭ꯋꯥꯏ ꯆꯥꯎꯏꯤꯀꯣ ꯑꯗꯨ ꯅꯠꯇꯕ ꯏꯁꯀꯤꯜꯒꯤ ꯔꯦꯟꯁ ꯀꯦ ꯍꯥꯏꯔꯒꯗꯤ ꯃꯥꯅ ꯀꯃꯥꯏ ꯆꯥꯎꯗꯦ ꯏꯁꯀꯤꯜꯒꯤ ꯔꯦꯟꯁ ꯀꯦ ꯍꯥꯏꯔꯒꯅ ꯃꯣꯁ ꯀꯣꯝ ꯀ ꯅꯈꯥꯏ ꯆꯥꯎꯋꯦ ꯑꯗꯩ ꯀꯂꯤꯟꯒꯥ ꯍꯥꯏꯥꯏꯔꯤ ꯀꯂꯤꯟꯖꯦ ꯃꯥ ꯃꯥꯏ ꯕꯦꯁꯤꯒ ꯇꯥꯏꯁꯦ ꯂꯤꯂꯥꯗ ꯍꯦꯟꯅ ꯌꯥꯝ ꯆꯥꯎꯋꯤ ꯔꯦꯟꯖ ꯆꯥꯎꯔꯒꯁꯨ ꯃꯥꯒꯤꯗꯤ ꯍꯕ ꯏꯁꯀ꯭ꯔꯤꯟꯗꯣ ꯆꯥꯎꯈꯠꯂꯛꯇꯕꯅꯦ ꯑꯩꯗꯤ ꯂꯥꯏꯒꯤꯗꯤ ꯃꯥꯏ ꯔꯨꯦꯟ ꯆꯥꯎꯔꯒ ꯃꯥꯒꯤ ꯏꯁꯀ꯭ꯔꯤꯟ ꯆꯥꯎꯔꯛꯄꯅꯦ ꯑꯗꯨ ꯀ꯭ꯂꯤꯟꯀꯤꯗꯤ ꯔꯦꯟ ꯆꯥꯎꯔꯒꯁꯨ ꯃꯥꯏ ꯏꯁꯀ꯭ꯔꯤꯟ ꯀꯩꯁꯨ ꯆꯥꯎꯗꯕꯅꯤ ꯑꯗꯨ ꯃꯥꯒꯤ ꯈꯔ ꯅꯨꯡꯉꯥꯏꯇꯕꯅꯦ ꯑꯗꯨꯅ ꯑꯗꯨꯁꯨ ꯃꯥꯏꯕꯨꯨꯔꯦꯟ ꯆꯥꯎꯕꯅꯤ ꯍꯕ ꯃꯥꯁꯨ ꯂꯦꯂꯥꯛꯒꯁꯨ ꯃꯥꯅꯦ ꯑꯗꯨ ꯃꯥꯏ ꯕꯦꯁꯤꯛ ꯉꯇꯦꯛꯁꯦ ꯁꯤꯒꯤ ꯔꯦꯟꯁꯤ ꯆꯥꯎꯗꯦꯀꯣ ꯃꯥꯒꯤ ꯕꯦꯁꯤꯞ ꯄꯦꯁꯤꯞꯀꯤ ꯔꯦꯟꯁꯤ ꯑꯗꯨꯝ ꯆꯥꯎꯕ ꯂꯤꯂꯥꯏꯒꯤꯗꯤ ꯃꯥꯒꯤ ꯕꯦꯁꯤꯛ ꯑꯇꯦꯛꯁꯨ ꯑꯗꯨꯗ ꯃꯥꯏ ꯄꯦꯁꯤꯞꯁꯨ ꯂꯣꯏ ꯔꯦꯟ ꯆꯞ ꯃꯥꯟꯅꯩ ꯄ꯭꯭ꯂꯦꯟ ꯀꯤꯅ ꯃꯥꯟꯗꯕ ꯑꯗꯩ ꯃꯥꯒꯤ ꯀ꯭ꯂꯤꯟꯒꯤ ꯑꯜꯇꯤꯃꯦꯠ ꯑꯗꯨꯁꯨ ꯔꯦꯟꯖ ꯌꯥꯝ ꯆꯥꯎꯋꯦ ꯂ ꯂꯥꯏꯒꯤꯗꯅꯗꯤ ꯆꯥꯎꯗꯦꯀꯣ ꯑꯗꯨꯁꯨ ꯌꯥꯝ ꯆꯥꯎꯋꯦ ꯑꯗꯨꯗꯒꯤ ꯃꯣꯁꯀꯣ ꯃꯥꯒꯤ ꯁꯤꯃꯦ ꯀ꯭ꯌꯨꯔꯤꯌꯥꯁꯤꯇꯤ ꯃꯦꯞ ꯄꯨꯝꯅꯃꯛꯅꯦ ꯅꯪ ꯃꯦꯞꯇ ꯂꯩꯅꯤꯡꯕ ꯖꯒꯥ ꯂꯩꯌꯣ ꯃꯥꯒꯤ ꯑꯜꯇꯤꯃꯦꯠ ꯑꯗꯨꯝ ꯄꯥꯟꯒꯅꯤ ꯍꯥꯏꯗꯤ ꯃꯥꯒꯤ ꯔꯨꯔꯦꯟꯁꯇ ꯃꯦꯞ ꯄꯨꯝꯅꯃꯛꯅꯦ
ꯑꯗꯣ ꯀꯩꯅꯣ ꯃꯣꯏꯈꯩꯁꯦ ꯃꯣꯏ ꯃꯁꯥ ꯃꯁꯥꯒꯤ ꯂꯦꯟ ꯑꯣꯏꯅ ꯐꯤꯛꯁ ꯁꯃꯥꯏꯅ ꯂꯩꯕ꯭ꯔꯥ ꯅꯠꯇ꯭ꯔꯒ ꯑꯩꯈꯣꯏꯅ ꯑꯗꯨꯝ ꯑꯣꯏꯍꯟꯅꯤꯡꯕ ꯑꯃ ꯑꯗꯨꯝ ꯑꯣꯏꯍꯟ ꯌꯥꯕ꯭ꯔꯕ
ꯆꯒꯦ ꯑꯣꯞꯄ ꯂꯦꯟꯗ ꯑꯗꯨꯨꯝ ꯆꯠꯂꯒꯁꯨ ꯌꯥꯏꯀꯣ ꯑꯗꯨ ꯃꯔꯁꯃꯦꯟꯁꯤꯗꯤ ꯒꯣꯜ ꯂꯦꯟꯗ ꯈꯤꯇ ꯆꯠꯐꯝ ꯊꯣꯛꯑ ꯑꯇꯣꯞꯄ ꯂꯦꯟꯗ ꯆ ꯆꯠꯂꯒ ꯅꯪ ꯀꯩꯁꯨ ꯀꯟꯅꯤ ꯍꯥꯏꯕꯗꯣ ꯑꯗꯨ ꯆꯥꯟꯁ ꯂꯩꯇꯦ ꯒꯣꯂꯦꯟꯗꯤ ꯒꯣꯂꯦꯟꯒꯤ ꯍꯥꯏꯗꯤ ꯂꯦꯟꯁꯦ ꯇꯔꯨꯛ ꯃꯈꯜ ꯈꯥꯏ ꯒꯣꯂꯦꯟ ꯔꯣꯝ ꯃꯦꯁ ꯍꯩ ꯄꯔ ꯑꯗꯨꯗ ꯏ ꯑꯦꯛꯁ ꯄꯤ ꯑꯣ ꯃꯉꯥ ꯃꯉꯥ ꯂꯩꯕ ꯑꯗꯨ ꯃꯉꯥꯗꯒꯤꯁꯨ ꯔꯣꯜꯒꯩ ꯈꯦꯠꯅꯩ ꯔꯣꯜ ꯍꯥꯏꯔꯒꯅ ꯍꯥꯏꯥꯏꯄ ꯂꯩꯀꯣ ꯍꯥꯏꯄꯁꯦ ꯑꯅꯝꯕꯅ ꯑꯦꯁꯥꯁꯤꯅ ꯆꯠꯅꯩ ꯑꯗꯨꯗꯒꯤ ꯔꯣꯝ ꯔꯣꯝꯁꯤꯗꯤ ꯅꯪ ꯇꯦꯛꯅ ꯆꯠꯂꯁꯨ ꯌꯥꯏ ꯃꯦꯁ ꯑ ꯃꯦꯁ ꯍꯥꯏ ꯍꯤꯂ ꯔꯃꯥꯟ ꯆꯁ ꯌꯥꯏ ꯁꯄꯣꯠ ꯑꯗꯩ ꯃꯦꯠꯁꯁꯤꯗꯤ ꯃꯦꯠꯁ ꯈꯤꯇꯪ ꯆꯠꯐꯝ ꯊꯣꯛꯏ ꯑꯗꯨꯗꯒꯤ ꯏ ꯑꯦꯛꯁ ꯄꯤ ꯁꯤꯗꯤ ꯊꯦꯡꯅ ꯆꯠꯂꯁꯨ ꯌꯥꯏ ꯃꯥꯛꯁ ꯃꯟꯅ ꯁ ꯍꯥꯏ ꯐꯇꯅ ꯁꯁꯨꯏ ꯑꯗꯨꯗꯒꯤ ꯃꯦꯠꯁꯅ ꯆꯠꯂꯁꯨ ꯌꯥꯏ ꯑꯗꯩ ꯒꯣꯜꯂꯦꯟ ꯒꯣꯜꯂꯦꯟꯁꯤꯗꯤ ꯃꯈꯜ ꯃꯈꯜ ꯆꯠꯄ ꯌꯥꯏ ꯃꯦꯠꯁꯅꯁꯨ ꯆꯠꯄ ꯌꯥꯏꯀꯣ ꯃꯦꯠꯁꯇꯣ ꯔꯦꯟꯖ ꯌꯥꯝ ꯊꯤ ꯆꯥꯎꯔꯒ ꯀꯟꯇꯤꯅ꯭ꯨꯁ ꯇꯦꯃꯤꯁ ꯄꯤꯔꯝꯃꯒꯗꯤ ꯑꯗꯨꯗꯒꯤ ꯐꯥꯏꯇꯔꯗꯁꯨ ꯔꯦꯟꯖ ꯆꯥꯎꯕ ꯐꯥꯏꯇꯔ ꯈꯔ ꯂꯩꯀꯣ ꯃꯣꯏꯅꯁꯨ ꯑꯗꯨꯝ ꯆꯠꯄ ꯌꯥꯏ ꯔꯦꯟꯖ ꯆꯥꯎꯋꯒ ꯑꯩ ꯅꯨꯡꯉꯥꯏꯕꯅꯤ ꯃꯣꯕꯤꯂꯤꯇꯤ ꯌꯥꯝ ꯌꯥꯎꯕ ꯑꯗꯨꯗꯒꯤ ꯇꯦꯡꯒꯨꯝꯕꯅ ꯆꯠꯄ ꯌꯥꯗꯦꯀꯣ ꯏꯁꯆꯦꯟ ꯈꯔ ꯆ ꯆꯄꯤ ꯒꯣꯗꯦꯟꯁꯦ ꯑꯗꯨ ꯃꯤ ꯀꯩꯁꯨ ꯆꯠꯅꯍꯟꯗꯗꯦ ꯑꯅ ꯑꯃꯅ ꯒꯣꯂꯦꯟꯁꯦ ꯔꯦꯟꯁ ꯆꯥꯎꯕ ꯐꯥꯏꯇꯔ ꯑꯗꯩ ꯃꯥꯔꯛꯁꯃꯦꯟ ꯈꯤꯇꯪ ꯆꯠꯅꯩ
ꯑꯥ ꯑ ꯑꯗꯨꯗꯤ ꯀꯩꯅꯣꯗꯤ ꯍꯅꯥꯕꯤꯍꯣꯏꯁꯤꯅ ꯀꯔꯝꯕ ꯇꯥꯏꯞ ꯑꯣꯏꯗꯣꯏꯅꯣ
ꯃꯥꯁꯦ ꯗꯥꯛ ꯁꯤꯁꯇꯦꯝ ꯇꯥꯏꯠ ꯍꯥꯏꯕꯅꯤꯅꯦ
ꯍ ꯗ꯭ꯔꯁꯤ ꯆꯇ ꯍꯥꯏꯁ ꯑ ꯑꯗꯨꯗꯤ ꯑꯃ ꯔꯦꯕꯤꯠ ꯃꯥꯟꯕ ꯀꯨꯆꯣꯡ ꯆꯣꯡ ꯊꯣꯡꯗꯅ ꯑꯗꯨꯅ ꯀꯩ ꯀꯧ
ꯑꯔꯦ ꯗꯥꯛꯁꯤꯁꯇꯝ ꯍꯥꯏꯖꯦ ꯀꯦꯝꯒꯤꯦ ꯇꯨꯃꯅ ꯈꯥꯏꯕ ꯅꯠꯇꯦꯕꯀꯣ ꯗꯥꯛꯁꯤꯁꯨ ꯃ ꯍꯥꯏꯗꯤ ꯒꯦꯝ ꯁꯥꯟꯅꯕ ꯃꯤ ꯈꯨꯗꯤꯃꯛꯅ ꯍꯥꯟꯅꯥꯕꯤ ꯖꯤꯂꯣꯡ ꯆꯧ ꯍꯦꯛ ꯌꯥꯎꯔꯛꯑꯕ ꯑꯗꯨꯗꯤ ꯁꯤꯁꯦ ꯗꯥꯛꯁꯤ ꯆꯝꯅꯩ ꯁꯤ ꯗꯥꯛꯁꯤ ꯆꯝꯅꯩ ꯍꯥꯏꯅꯕ ꯍꯥꯏꯁꯤꯁꯨ ꯃꯔꯝ ꯑꯣꯏꯕꯀꯣ ꯍꯥꯟꯅꯕꯤꯁꯦ ꯍꯦꯛꯇ ꯌꯥꯎꯕꯀꯣ ꯅꯪꯒꯤ ꯇꯤꯝꯁꯦ ꯍꯦꯛꯇꯒꯦꯝ ꯄꯣꯛꯒꯟꯕ ꯍꯥꯟꯅꯕꯤ ꯄꯨꯂꯛꯑꯁꯦ ꯌꯥꯝꯅ ꯍꯦꯛ ꯀꯥꯔꯟ ꯇꯨꯔꯟ ꯍꯦꯛ ꯑꯣꯏꯕꯀꯣ ꯃꯤ ꯐꯨꯅꯔꯗꯅ ꯃꯥ ꯇꯨꯡꯍꯟꯈꯤꯅꯤ ꯃꯤ ꯀꯅꯥꯝ ꯐꯨꯅꯗꯦꯗꯒ ꯁꯣꯂꯣ ꯃꯥ ꯊꯥꯅꯅꯤ ꯃꯤ ꯃꯉꯥꯒ ꯐꯥꯏꯚ ꯇꯧꯔꯅꯤ ꯁꯤꯀꯦꯠ ꯑꯃ ꯐꯥꯗꯕꯤ ꯑꯗꯨꯝ ꯁꯤꯔ ꯂꯥꯛꯑꯅꯤ ꯃꯥꯕ ꯌꯥꯎꯕ ꯒꯦꯝꯁꯦ ꯑꯗꯨꯝ ꯄꯣꯛꯑꯕꯅꯦ ꯃꯥꯁꯦ ꯗꯥꯛ ꯁꯤꯁꯇꯦꯝꯗ ꯗꯥꯛ ꯍꯥꯏꯕꯗꯤ ꯃꯥ ꯌꯥꯎꯕꯁꯦ ꯀꯝꯄ꯭ꯌꯨꯇꯔꯗ ꯍꯦꯛ ꯁꯥꯊꯤꯕꯀꯣ ꯑꯁꯤꯒꯤꯛ ꯃꯇꯝꯗ ꯑꯩ ꯀꯝꯄ꯭ꯌꯨꯇꯔꯕꯨ ꯍꯥꯏꯗꯤ ꯒꯦꯝ ꯁꯥꯟꯅꯕꯗ ꯃꯥꯁꯦ ꯀꯝꯄ꯭ꯌꯨꯇꯔꯗꯩꯅ ꯁꯥꯠꯊꯤꯕ ꯑꯥ ꯑꯉꯥꯡ ꯃꯆꯥ ꯆꯍꯤ ꯃꯉꯥꯅ ꯄꯥꯏꯕꯒ ꯍꯦꯛ ꯃꯥꯟꯅꯩ
ꯑꯗ ꯁꯄ
ꯎꯝ ꯍꯥꯏꯣ
ꯁꯞꯄꯣꯔꯠ ꯇꯥꯏꯞꯇꯗꯤ ꯀꯅꯥ ꯀꯅꯥ ꯂꯩꯒꯦ
ꯁꯄꯣꯇꯥꯏꯇꯗꯤ ꯑꯦꯟꯖꯦꯂꯥ ꯐ꯭ꯂꯋꯤꯟ
ꯑꯦꯟꯖꯦꯂꯥ ꯍꯥꯏꯁꯦ ꯑꯃ ꯄꯤꯛꯇꯨꯔꯒ ꯄꯤꯛꯄ ꯔꯦꯕꯤꯠ ꯑꯣꯜꯂꯒ ꯑꯃꯨꯛ ꯐꯟ ꯐꯅ ꯆꯣꯡꯕꯗꯨꯔꯕ
ꯅꯠꯇꯦ ꯑꯗꯨ ꯅꯅꯥ ꯑꯦꯟꯖꯂꯥ ꯍꯥꯏꯗꯅ ꯃꯥꯖꯦ ꯃꯤ ꯗꯔ ꯆꯀꯣ ꯃꯥꯖꯦ ꯗꯣꯜ ꯔꯣꯕ ꯇꯥꯏꯠ
ꯑꯣ ꯑꯣ ꯑꯃ ꯃꯔꯛꯇ ꯃꯤ ꯃꯤ ꯑꯗꯨꯅ ꯑꯗꯨꯝ ꯃꯥꯅ ꯑꯣꯏꯅ ꯀꯟꯇ꯭ꯔꯣꯜꯒ ꯇꯧꯕꯤꯗ
ꯃꯥ ꯀꯛꯆꯣ ꯇꯧꯕꯅꯤꯅꯤꯀꯣ ꯃꯥꯒꯤ ꯑꯦꯜ ꯑꯥꯏꯁ ꯇꯤꯝꯗꯣ ꯑꯗ ꯇꯣꯡꯗꯨꯒ ꯚꯦꯛ ꯇꯣꯡꯉꯒꯗꯤ ꯍꯕ ꯃꯥ ꯏꯁꯀꯤꯜ ꯑꯗꯨꯝ ꯁꯤꯖꯤꯟꯅꯕ ꯌꯥꯅꯤꯀꯣ ꯃꯥꯒꯤ ꯍꯤꯂꯤꯡ ꯄꯤꯕ ꯌꯥꯅꯤ ꯏꯁꯇꯟ ꯑꯃ ꯌꯥꯎꯏ ꯑꯗꯨꯁꯨ ꯄꯤꯕ ꯌꯥꯅꯤ ꯑꯗꯒꯤ ꯁꯤꯜ ꯈꯔꯁꯨ ꯄꯤꯗꯕ ꯃꯥꯅꯤ ꯑꯦꯂꯥꯏꯝꯗ ꯇꯣꯡꯉꯒꯗꯤ
ꯑꯗꯨꯗꯣ ꯃꯥ ꯅꯠꯇꯕ ꯑꯇꯣꯞꯄ ꯁꯞꯄꯣꯔꯠꯀꯗꯤ ꯂꯩꯇꯕ꯭ꯔ
ꯁꯄꯣꯁ ꯍꯥꯏꯗꯤ ꯍꯤꯜꯕꯨ ꯍꯦꯛ ꯄꯤꯔꯕ ꯅꯠꯇ꯭ꯔꯒ ꯁꯤꯇꯟ ꯌꯥꯝ ꯄꯤꯔꯕꯀꯣ ꯃꯥꯁꯦ ꯁꯞꯄꯣꯔꯠ ꯅꯠꯇ꯭ꯔꯒ ꯑꯦꯁꯤꯁꯇꯒꯨꯝꯕꯗ ꯑꯗꯨꯝ ꯆꯤꯡꯏꯤꯀꯣ ꯍꯥꯏꯗꯤ ꯃꯥꯁꯦ ꯑꯁꯇꯟꯒ ꯍꯤꯂꯤꯡꯒ ꯄꯤꯔꯒꯗꯤ ꯃꯥꯁꯦ ꯁꯞꯄꯣꯔꯠꯇ ꯑꯗꯨꯝ ꯆꯤꯡꯕ ꯗꯤꯐ꯭ꯔꯦꯟꯁ ꯌꯥꯝ ꯆꯥꯎꯔꯒꯅ ꯃꯥꯁꯦ ꯇꯦꯡꯗ ꯆꯤꯡꯕ
ꯑꯣ ꯑꯗꯨꯗꯤ ꯀꯩꯅꯣ ꯑ ꯅꯣꯏ ꯉꯁꯥꯏ ꯀꯩꯅꯣ ꯂꯤꯂꯥꯅ ꯂꯣꯡ ꯔꯦꯟꯁꯇ ꯈ꯭ꯋꯥꯏꯗꯒꯤ ꯀꯥꯟꯅꯩ ꯍꯥꯏꯅꯀꯣ ꯑꯗꯣ ꯃꯥꯒꯤ ꯕꯤꯜꯁꯤꯅ ꯀꯃꯥꯏꯅ ꯁꯦꯝꯒꯦꯕ ꯀꯩꯀꯩ ꯈ꯭ꯋꯥꯏ ꯃꯔꯨ ꯑꯣꯏꯒꯦꯕ
ꯃꯥꯥꯏꯒꯤ ꯑꯣꯏꯅ ꯕꯤꯜꯁꯦ ꯃꯥꯏ ꯑꯣꯏꯅꯗꯤ ꯕꯦꯁꯤꯛ ꯑꯇꯥꯏꯛꯀꯤ ꯑꯣꯏꯅ ꯀ꯭ꯋꯤꯠ ꯗꯦꯃꯦꯖꯀꯨꯝꯕ ꯑꯣꯏꯅ ꯑꯗꯨꯝ ꯍꯥꯞꯅꯩ ꯏꯁ ꯍꯥꯞꯅꯗꯤ ꯀ꯭ꯋꯤꯠ ꯗꯦꯃꯦꯖ
ꯀ꯭ꯋꯤꯠ ꯗꯦꯃꯦꯖ ꯍꯥꯏꯔꯒꯅ ꯗꯦꯃꯦꯖ ꯇꯧꯔꯝꯕ ꯌꯥꯝ ꯊꯤ ꯆꯥꯎꯗꯕ ꯆꯨꯝꯅꯩ ꯕꯦꯁꯤꯒ ꯇꯥꯏꯛꯇꯒꯤꯗꯤ ꯍꯥꯏꯗꯤ ꯆꯥꯟꯁ ꯀꯛ ꯀꯈꯤꯗꯪꯅꯤꯀꯣ ꯁ ꯀ ꯆꯦꯟꯁꯦ ꯇ꯭ꯋꯦꯟꯇꯤ ꯐꯥꯏꯚ ꯄꯥꯔꯁꯦꯟꯠꯒꯨꯝꯕꯒ ꯂꯩꯕꯅꯦ ꯕꯤꯜ ꯜꯒꯨꯝꯕ ꯇꯨꯏꯀꯣ ꯕꯤꯜꯒ ꯄꯨꯟꯟꯅꯔ ꯀ꯭ꯋꯤꯠꯦꯁꯦ ꯆ ꯆꯥꯎ ꯆꯛꯇꯣꯏꯕ
ꯎꯝ ꯎꯝ ꯐꯔꯦ ꯐꯦ ꯑꯗꯨ ꯑꯃ ꯕꯤꯜꯗ ꯈꯨꯖꯤꯟ ꯃꯥꯟꯕ ꯒ꯭ꯔꯤꯟ ꯀꯂꯔꯒꯤ ꯑꯃ ꯌꯥꯎꯋꯤꯗꯅꯀꯣ ꯑꯩꯁꯦ ꯃꯃꯤꯡꯗꯩꯅ ꯐꯖꯅ ꯐꯥꯗꯦꯕ ꯈꯣꯠꯇ ꯑꯩ ꯁꯥꯟꯅꯕ ꯐ ꯍꯧꯗꯉꯥꯏꯅ ꯑꯗꯨꯗꯨꯅ ꯀꯩ ꯄꯣꯠꯀꯤ ꯑꯣꯏꯗꯣꯏꯅꯣꯕ
ꯑ ꯅꯪ ꯈꯨꯠꯁꯨ ꯃꯥꯟꯕ ꯍꯥꯏꯔꯒꯗꯤ ꯑꯗꯨ ꯒ꯭ꯔꯤꯟꯗꯤ ꯑꯣꯏꯗ꯭ꯔꯦ ꯑꯗꯨ ꯔꯦꯗ ꯀꯂꯔ ꯑꯣꯏꯕꯅꯤ
ꯑꯣ ꯑꯩꯔ ꯃ ꯑꯁ ꯆꯨꯒꯁꯦ ꯃꯊꯣꯛ ꯃꯟ ꯈꯛꯇꯒꯩꯅꯦ ꯃꯈꯜ ꯃꯈꯜ ꯌꯥꯝ ꯌꯥꯎꯕꯅꯤꯅꯅꯦ ꯑꯩꯁꯦ ꯀꯣꯏꯇ ꯉꯥꯎꯋꯤꯅ ꯁꯥꯟꯅꯕꯁꯨ ꯍꯧꯕ ꯀꯨꯏꯗ꯭ꯅꯤꯅ
ꯑꯥꯗ ꯈꯨꯖꯤꯟ ꯃꯥꯟꯕꯒꯤꯗ ꯍꯥꯟꯅ ꯈꯨꯖꯤꯟ ꯃꯥꯟꯕꯗꯣ ꯑꯗꯨꯒꯤ ꯑꯦꯕꯤꯂꯤꯇꯤꯁꯤꯅ ꯃꯥꯁꯦ ꯂꯥꯏꯞ ꯏꯁꯇꯤꯜ ꯍꯦꯟꯒꯠꯂꯛꯇꫭꯏꯕ ꯂꯥꯏꯞ ꯏꯁꯇꯥꯏꯜ ꯍꯥꯏꯔꯒꯗꯤ ꯃꯥꯅ ꯃꯤꯗ ꯐꯕꯦꯁꯤꯒꯇꯥꯏꯅ ꯐꯨꯔꯒꯅ ꯈꯪꯑꯕ ꯑꯥ ꯅꯪ ꯅꯁꯥꯏꯒꯤ ꯍꯤꯔꯣꯗꯣ ꯑꯗꯨꯒꯤ ꯑꯦꯁ ꯄꯤ ꯍꯦꯟꯒꯠꯂꯛꯇꯣꯏꯕ
ꯎꯝ ꯑꯗꯨꯗꯤ ꯑ ꯑꯃ ꯀꯩꯅꯣ ꯈꯨꯃꯨꯛꯇꯨꯅ ꯀꯩꯀꯥꯥꯟꯅ ꯍꯥꯟꯒ‌ꯦ
ꯈꯣꯡꯃꯨꯛꯁꯤꯅ ꯅꯪ ꯈꯣꯡꯎꯞꯁꯤ ꯃꯈꯜꯗ ꯈꯔ ꯌꯥꯝꯃꯤꯀꯣ ꯑꯥ ꯈꯣꯡꯎꯨꯞ ꯈꯔ ꯑꯃꯥꯏꯅ ꯅꯪ ꯁꯤꯇꯟ ꯆꯥꯕꯁ‌ꯦ ꯍꯟꯗ ꯂꯛꯇꯨꯕ ꯈꯥꯔꯃꯅꯥ ꯗꯤꯐꯦꯟꯁ ꯍꯦꯟꯒꯠꯂꯛꯇꯨꯕ ꯈꯔꯃꯅ ꯅꯪꯒꯤ ꯃꯅꯥ ꯍꯦꯟꯒꯠꯍꯜꯂꯛꯇꯨꯕ ꯃꯥꯅ ꯅꯪꯒꯤ ꯀꯨꯜ ꯗꯥꯎꯟ ꯏꯁꯀꯜꯒꯤ ꯑꯗꯨ ꯍ ꯍꯟꯊꯍꯜꯂꯛꯇꯕ
ꯑꯃ ꯁꯦꯟꯗꯀ꯭ꯂꯣꯁꯀꯤ ꯃꯥꯟꯕ ꯈꯣꯡꯎꯇꯨꯗꯤ
ꯁꯦꯟꯇꯔ ꯀꯣꯁꯀꯤ ꯃꯥꯟꯕꯗꯣ ꯑꯣ ꯑꯗꯨꯗꯨꯅ ꯅꯪꯒꯤ ꯈꯪꯕꯔꯥ ꯏꯁꯀꯤꯜꯈꯩꯗꯤ ꯀꯨꯟ ꯗꯥꯎ ꯃꯇꯝ ꯍꯟꯊꯔꯛꯇ꯭ꯔꯦ ꯍꯥꯏꯗꯤ ꯅꯪꯒꯤ ꯏꯁꯀꯤꯜꯁꯦ ꯐꯣꯔꯇꯤ ꯁꯦꯀꯦꯟ ꯑꯣꯏꯔꯌꯦꯅ ꯈꯜꯂꫭꯅꯦ ꯑꯗꯨꯗꯤ ꯅꯪꯒꯤ ꯏꯁꯀꯤꯜꯗꯣ ꯊꯥꯔꯇꯤ ꯐꯥꯏꯚ ꯁꯦꯀꯦꯟ ꯈꯛꯇ ꯑꯣꯏꯔꯛꯇꯣꯏꯕ ꯁꯦꯀꯦꯟꯗꯣ ꯃꯤꯅꯤꯠ ꯃꯉꯥ ꯀꯛꯊꯔꯛꯇꯣꯏ ꯚꯏ ꯀꯛꯊꯕ ꯍꯥꯏꯕꯁꯦ ꯃꯤꯅꯤꯠ ꯗꯥꯏꯔ‌ꯦꯛ ꯗꯥꯏꯔ‌ꯦꯛ ꯀꯛꯊꯛꯅꯤꯗ ꯍꯥꯏꯕ ꯅꯠꯇ‌ꯦꯀꯣ ꯄꯔꯁꯦꯟꯇꯦꯖꯇ ꯀꯛꯇꯣꯏꯕ
ꯑꯗꯣ ꯀꯩꯅꯣꯗꯤ ꯃꯤꯌꯥ ꯍꯥꯏꯗꯥꯏꯅꯦ ꯑꯃ ꯇꯦꯟ ꯀꯥꯞꯄꯤ ꯅꯨꯄꯤꯗꯨꯅ ꯑ ꯃꯥꯒꯤ ꯕꯤꯜꯁꯤꯅ ꯀꯩꯀꯩꯅꯥ ꯈ꯭ꯋꯥꯏ ꯃꯔꯨ ꯑꫭꯏꯍꯦꫪꯟꯗꯣꯏꯅꯣ
ꯃꯥꯁꯨ ꯂ‌ꯦꯂꯥꯑꯒ ꯆꯞ ꯃꯥꯟꯩ ꯃꯥꯁꯨ ꯀ꯭ꯋꯏꯠ ꯗꯦꯃꯦꯖ ꯕꯤꯜ ꯍꯥꯞꯅꯩ
ꯑ ꯑꯂꯨ ꯀꯥꯠꯀꯤꯗꯤ
ꯑꯂꯨꯀꯥꯠꯁꯦ ꯂꯥꯏꯞ ꯏꯁꯇꯤꯜꯁꯨ ꯑꯗꯨꯗꯒꯤ ꯏꯁꯄ ꯦꯝꯁꯨ ꯑꯅꯤꯃꯛ ꯑꯗꯨꯝ ꯍꯥꯞꯅꯩꯀꯣ ꯃꯥꯖ‌ꯦ ꯐꯥꯏꯇꯔꯖꯨꯅ‌ꯦ ꯃꯥꯖꯦ ꯃꯥꯁꯦ ꯁꯁꯇꯦꯟ ꯇꯥꯏꯞ ꯍꯤꯔꯣ ꯍꯥꯏꯕꯗꯤ ꯃꯥ ꯃꯤ ꯐꯨꯅꯩꯈꯩ ꯃꯥ ꯀꯟꯗꫭꯏꯕ ꯍꯥꯏꯗꯤ ꯃꯥ ꯋꯥꯟ‌ ꯕꯔꯁ‌ꯦꯠ ꯐꯥꯏꯚꯀꯨꯝꯕ ꯍꯔꯛꯑꯣꯅꯤ ꯋꯥꯟꯦ ꯊꯥꯔꯇꯤ ꯑꯗꯨ ꯀꯜꯂꯤꯀꯣ ꯑꯗꯨꯁꯨ ꯃꯥ ꯃꯤ ꯐꯅꯥꯝ ꯂꯩꯔꯤꯒꯩ ꯃꯥ ꯀꯟꯕꯩ ꯑꯗꯨꯝ ꯍꯦꯟꯀꯠꯂꯛꯀꯅꯤ ꯍꯥꯏꯗꯤ ꯃꯗꯤ ꯃꯥ ꯃꯤ ꯃꯊꯟꯗ ꯐꯨꯅꯕꯒ ꯁꯣꯂꯣ ꯐꯥꯏꯠ ꯇꯧꯕꯒ ꯇꯤꯝ ꯐꯥꯏꯠ ꯇꯧꯕꯒꯁꯦ ꯇꯤꯝ ꯐꯥꯏꯠꯅꯅꯕ ꯅꯨꯡꯉꯥꯏꯒꯅꯤ
ꯎꯝ ꯑꯗꯤ ꯀꯩꯅꯣ ꯑꯃ ꯃꯣꯡꯀꯤ ꯀꯤꯡ ꯑꯃ ꯌꯥꯎꯕꯗꯣ
ꯑꯥ ꯑꯗꯨ ꯀꯧꯑ‌ꯦ ꯁꯟ
ꯑꯣ ꯑꯗꯨ ꯑꯗꯨꯗꯨꯒ ꯑꯗꯨꯝ ꯑꯂꯨ ꯀꯥꯔꯠꯁꯤꯒ ꯃꯥꯟꯅꯕ꯭ꯔꯥ
ꯃꯥꯅꯗꯦ ꯁꯟꯗꯒꯤꯗꯤ ꯑꯂꯨꯀꯥꯅ ꯀꯟꯕ ꯍꯦꯜꯂꯦ ꯀꯩꯒꯤꯅꯣ ꯑꯂꯨꯀꯥꯗꯤ ꯃꯤ ꯐꯨꯅꯩꯒꯦ ꯃꯥꯗꯤ ꯀꯟꯕ ꯍꯦꯟꯒꯠꯂꯛꯀꯅꯤ ꯁꯟ ꯍꯥꯏꯁꯤꯅ ꯃꯥ ꯀꯂꯣꯟ ꯁꯤꯖꯤꯟꯅꯕꯅꯦ ꯃꯥꯗꯤ ꯋꯥꯟ ꯕꯔꯁꯦꯁꯇ ꯌꯥꯝ ꯅꯨꯡꯉꯥꯏꯖꯕꯀꯣ ꯃꯥꯁꯨ ꯑꯗꯨꯝ ꯐꯥꯏꯚ ꯕꯔꯁꯦꯁꯇꯤ ꯇꯧꯕꯉꯝꯃꯤꯀꯣ ꯑꯗꯨꯁꯨ ꯑꯂꯨꯀꯥꯟꯅ ꯍꯦꯟꯅ ꯅꯨꯡꯉꯥꯏꯕ ꯍꯦꯟꯕꯀꯣ
ꯍꯥꯏꯗ ꯅꯪꯒ ꯑꯂꯨꯀꯥꯔꯀ ꯁꯟꯒ ꯗꯥꯥꯏꯔ‌ꯦꯛ ꯐꯨꯅꯕꯗꯀꯣ ꯃꯥꯏꯀꯂꯣꯟ ꯑꯍꯨꯝ ꯄꯨꯊꯣꯛꯑꯒꯗꯤ ꯈꯪꯕꯔꯥ ꯑꯂꯨꯀꯥꯠꯅ ꯍꯦꯟꯅ ꯀꯟꯈꯤꯗꫭꯏꯕ ꯃꯥꯗꯤ ꯑꯝꯇꯪ ꯏꯁꯀꯤꯜ ꯃꯥ ꯁꯤꯖꯤꯟꯅꯕ ꯏꯒꯁꯦ ꯈꯤꯇꯪ ꯉꯥꯏꯕꯁ‌ꯦ ꯐꯨꯜ ꯍꯦꯛꯇ ꯑꯣꯏꯈꯤꯗꫭꯏꯕ ꯀꯩꯅꯣ ꯁꯟꯒ ꯐꯗꯠꯅꯔꯗꯤ
ꯑꯗꯣ ꯀꯩꯅꯣ ꯃꯣꯏ ꯃꯥꯏꯕꯦꯜꯁꯤꯅ ꯀꯃꯥꯏꯅ ꯇꯧꯗꯣꯏꯅꯣ
ꯁꯟꯁꯤꯗꯤ ꯏꯁꯄꯤꯠ ꯕꯤꯜꯒꯨꯝꯕ ꯍꯥꯞꯅꯩ ꯍꯥꯏꯔꯗꯤ ꯃꯥꯒꯤ ꯑꯇꯥꯏ ꯏꯁꯄꯤꯠꯇꯣ ꯍꯦꯟꯀꯠꯂꯛꯅꯕ
ꯏꯁꯕꯤ ꯍꯥꯏꯁꯤꯅ ꯏꯁ ꯕꯤꯜ ꯍꯥꯏꯁꯤꯅ ꯀꯔꯝꯕ ꯑꯣꯏꯗꯅꯣ ꯈꯣꯡꯎꯨꯛꯇꫭ ꯑꯗꯨꯝ ꯑꯣꯏꯗꯣꯏꯔꯣ
ꯇꯠꯇ‌ꯦ ꯏꯁꯄꯤꯠ ꯍꯥꯏꯔꯒꯅ ꯃꯥꯏ ꯑꯦꯇ‌ꯦꯛ ꯏꯁꯄꯤꯗ ꯇꫭ ꯍꯥꯏꯗꯤ ꯃꯥꯏ ꯕ‌ꯦꯁꯤꯛ ꯑꯦꯇ‌ꯦꯛꯁꯦ ꯑꯇꯦꯛ ꯏꯁꯄꯤꯠ ꯕꯤꯜ ꯍꯥꯏꯔꯒꯅ ꯅꯪꯒꯤ ꯕꯦꯁꯤꯛ ꯑꯇꯦꯛꯁꯦ ꯑꯇꯦꯛ ꯏꯁꯄꯤꯠꯀꯤ ꯃꯁꯥꯏꯒꯤ ꯑꯃꯥ ꯂꯩꯖꯩꯕꯀꫭ ꯑꯗꯨꯒꯨꯝꯕꯗꫭ ꯏꯟꯀꯤꫪ꯭ꯁ ꯑꫭꯏꯍꯟꯂꯛꯇꯣꯏꯕ ꯄꯠꯁ‌ꯦꯟ ꯇꯦꯁꯇ
ꯎꯝ ꯑꯗꯣ ꯀꯩꯅꯣꯝꯇ ꯍꯪꯉꯦ ꯑꯩꯅ ꯍꯅꯥꯕꯤꯁꯦ ꯄꯥꯏꯔꯦꯅ ꯈꯜꯂꯁꯦꯕꯀꯣ ꯑꯗꫭꯏ ꯑꯣꯏ ꯇꯗꯤ ꯑꯥ ꯒꯦꯝꯖꯦ ꯑꯩꯅꯑꫭꯏꯅ ꯁꯥ ꯑꯩꯅꯣꯏꯅ ꯂꯤꯠ ꯇꯧꯔꯒ ꯁꯥꯟꯅꯒꯦꯒ ꯍꯥꯏꯔꯒꯗꯤ ꯑꯥ ꯃꯥꯒꯤ ꯃꯑꯣꯡ ꯃꯇꯧ ꯍꯥꯏꯇꯥꯏꯀꯣ ꯀꯃꯥꯏꯅ ꯁꯥꯟꯅꯔꯒꯗꯤ ꯈꯤꯇꯪ ꯀꯥꯕ ꯌꯥꯏ ꯂꯩꯕꯗꯣ ꯑꯗꯨꯒꯨꯝꯕꯒꯗꯤ ꯈꯪꯕꯒꯗꯤ ꯂꯩꯕꯔꯣ
ꯎꯝ ꯃꯥꯖꯦ ꯌꯥꯝ ꯂꯨꯕ ꯍꯤꯔꯣꯅꯦ ꯍꯥꯏꯔꯦ ꯃꯥꯖꯦ ꯗꯦꯁꯒꯨꯝꯕ ꯁꯀꯤꯜ ꯌꯥꯎꯗꯦ ꯗꯦꯁꯀꯨꯝꯕ ꯍꯥꯏꯔꯒꯅꯦ ꯍꯪꯕꯔꯥ ꯀꯝꯄꯥꯏꯗ ꯆꯣꯡꯕꯒꯨꯝꯕ ꯍꯥꯏꯔꯦ ꯈꯜꯂꯣꯅꯦ ꯍꯥꯏꯗꯤ ꯇꯦꯂꯄꯣꯠ ꯇꯧꯕꯒꯤꯗ ꯑꯗꯨꯝꯕꯖꯦ ꯑꯗꯨꯝꯕꯖꯦ ꯗꯦꯁ ꯏꯁꯀꯤꯜ ꯑꯗꯨꯗꯒꯤ ꯁ ꯇꯣꯝꯄꯣꯠ ꯏꯁꯀꯤꯜ ꯑꯗꯨꯝ ꯍꯥꯏꯔꯣꯅꯦ ꯅꯪꯒꯤ ꯑꯣꯏꯅ ꯑꯗꯨꯝꯕꯖꯦ ꯑꯗꯨ ꯍꯥꯟꯅꯕꯤꯗꯤ ꯑꯗꯨꯝ ꯀꯝ ꯌꯥꯎꯗꯕꯔ ꯃꯥꯖꯦ ꯂꯝꯖꯦꯜꯁꯨ ꯑꯗꯨꯝ ꯇꯞꯄꯀꯣ ꯑꯗꯨ ꯃꯥꯒꯤ ꯄꯦꯁꯤꯞ ꯁꯤꯖꯤꯟꯅꯕ ꯕꯥꯖꯦ ꯁꯤꯟꯖꯨ ꯈꯔ ꯄꯤꯕ ꯑꯗꯨꯗꯒꯤ ꯏꯁꯇꯟ ꯏꯃ꯭ꯌꯨꯅꯤꯇꯤ ꯄꯤꯕ ꯏꯁꯇꯟ ꯏꯃꯤꯠꯆꯤ ꯍꯥꯏꯔꯒꯅꯀꯣ ꯏꯁꯇꯟ ꯍꯥꯏꯕꯖꯦ ꯁꯤꯖꯦ ꯅꯪ ꯁꯤꯖꯤꯟꯅꯔꯒꯗꯤ ꯈꯪꯕꯔ ꯅꯪ ꯂꯦꯡꯕꯁꯨ ꯌꯥꯎꯋꯤ ꯅꯪ ꯑꯇꯦꯛꯁꯨ ꯇꯧꯕ ꯌꯥꯔꯣꯏꯗꯨꯕ ꯑꯗꯣ ꯍꯥꯟꯅꯕꯤꯗꯤ ꯑꯗꯨꯒ ꯀꯥꯎꯟꯇꯔ ꯍꯦꯛ ꯑꯣꯏꯁꯟꯕ ꯀꯣ
ꯑꯗꯨ ꯏꯁꯇꯟꯗꯖꯨ ꯏꯁꯇꯟꯖꯦ ꯑꯁꯣꯟꯕ ꯂꯩ ꯑꯀꯟꯕ ꯂꯩ ꯑꯀꯟꯕꯅ ꯁꯄ꯭ꯔꯦꯁ ꯏꯁꯀꯤꯜ ꯍꯥꯏꯀꯣ ꯑꯗꯨ ꯁꯤꯖꯤꯟꯅꯔꯒꯗꯤ ꯅꯪ ꯀꯩꯁꯨ ꯂꯦꯡꯕꯤꯔꯝꯃꯣꯏ ꯅꯪ ꯕꯦꯁ ꯆꯦꯟꯒꯦꯖꯨ ꯌꯥꯔꯣꯏ ꯑꯇꯦꯛ ꯇꯧꯕꯁꯨ ꯀꯩꯝ ꯌꯥꯔꯣꯏ ꯑꯗꯨꯒꯤ ꯀꯥꯎꯟꯇꯔ ꯂꯩꯇꯦ
ꯎꯝ ꯑꯗꯤ ꯃꯥꯒꯤ ꯕꯤꯜꯖꯤꯗꯤ ꯀꯃꯥꯏꯅ ꯇꯧꯗꯣꯏꯅꯣ
ꯑꯅꯥꯕꯖꯤ ꯏꯁꯄꯤꯠ ꯕꯤꯜ ꯍꯥꯞꯄꯁꯨ ꯌꯥꯏ ꯀ꯭ꯋꯏꯠ ꯕꯤꯜ ꯍꯥꯞꯄꯒꯁꯨ ꯌꯥꯏ ꯑꯅꯝꯕꯅ ꯏꯁꯄꯤꯠ ꯕꯤꯜ ꯑꯗꯨꯝ ꯍꯥꯞꯅꯩ ꯀꯋꯤꯠ ꯕꯤꯜꯖꯦ ꯑꯥ ꯍꯧꯕꯗꯗꯤ ꯌꯥꯝ ꯀꯞꯄꯒ ꯁꯣꯟꯕ ꯑꯣꯏꯕꯀꯣ ꯑꯗꯨ ꯂꯦꯠ ꯒꯦꯝꯗꯗꯤ ꯃꯥ ꯗꯦꯃꯦꯖ ꯗꯨ ꯆꯥꯎꯔꯛꯀꯅꯤ ꯑꯩ ꯍꯧꯕꯒꯤ ꯑꯂꯤ ꯒꯦꯝꯗꯗꯤ ꯌꯥꯝ ꯁꯣꯟꯕꯀꯣ ꯑꯗꯨ ꯃꯤ ꯑꯅꯝꯕꯅ ꯏꯁ ꯄꯤꯠ ꯕꯨꯜ ꯗꯨꯝ ꯍꯥꯞꯅꯩ ꯍꯥꯏꯗꯤ ꯑꯂꯤ
ꯎꯝ ꯍꯥꯏꯗꯤ ꯃꯥꯖꯦ ꯉꯟꯅ ꯀꯟꯍꯜꯂꯤꯒꯩ ꯑꯗꯨꯝ ꯀꯥꯟꯅꯕ꯭ꯔꯕ
ꯑꯥ ꯀꯥꯅꯩ
ꯑꯗꯣ ꯑꯝ ꯑꯥ ꯍꯟꯗꯛ ꯀꯩꯅꯣꯒꯗꯤ ꯄꯤꯕꯔꯣ ꯁ ꯀꯤꯟ ꯑꯅꯧꯕꯒꯗꯤ ꯈꯔ ꯂꯩꯕ꯭ꯔꯣ ꯍꯟꯗꯛ ꯍꯟꯗꯛꯀꯤ ꯁꯤꯖꯟ ꯑꯅꯧꯕꯒ ꯍꯥꯡꯕ꯭ꯔꯣ
ꯑꯥ ꯁꯤꯖꯟꯒꯨꯝꯕ ꯑꯗꯨꯝꯕ ꯇꯧꯕꯗ ꯏꯁꯀꯤꯟꯗ ꯐ꯭ꯔꯤꯗ ꯑꯗꯨꯝ ꯄꯤꯕꯅꯤꯀꯣ ꯏꯚꯦꯟꯒꯨꯝꯕ ꯂꯥꯛꯄꯒꯤ ꯑꯗꯨ ꯏꯚꯦꯟꯗ ꯖꯨꯝꯕ ꯏꯁꯀꯤꯟꯁꯦ ꯑꯇꯥꯡ ꯑꯇꯥꯥꯡꯕ ꯐꯪꯕ ꯑꯗꯨꯝ ꯌꯥꯎꯕꯅꯤ ꯇꯥꯡꯕ ꯍꯥꯏꯒ ꯑꯗꯨꯝ ꯑꯇꯥꯡꯕ ꯐꯪꯅꯤ ꯍꯥꯏꯕ ꯂꯩꯇꯦꯀꯣ ꯈꯤꯇꯪ ꯑꯗꯨꯝ ꯇꯥꯡꯕ ꯏꯚꯦꯟꯗꯣ ꯉꯥꯟꯅ ꯍꯟꯖꯤꯜꯂꯛꯇꯕ ꯑꯣꯏꯔꯗꯤ ꯑꯗꯨ ꯏꯁꯀꯤꯟ ꯑꯃ ꯇꯥꯡꯉꯦ ꯍꯥꯏꯕꯗꯤ ꯏꯚ ꯕꯦꯟ ꯑꯃꯗ ꯍꯪꯕꯔ ꯕꯂꯨ ꯏꯁꯄꯦꯛꯇꯥ ꯂꯦꯂꯥꯒꯤ ꯏꯁ ꯑꯃ ꯂꯩꯀꯣ ꯃꯥꯖꯦ ꯇꯨ ꯊꯥꯎꯖꯟ ꯁꯚꯦꯟꯇꯤꯟꯗ ꯈꯤꯇꯪ ꯏꯚꯦꯟꯗ ꯐꯪꯕꯀꯣ ꯏꯚꯦꯟ ꯍꯥꯏꯖꯦ ꯅꯪ ꯑꯇꯣꯞꯄ ꯀꯟꯇ꯭ꯔꯤꯗ ꯆꯠꯂꯒ ꯑ ꯍꯥꯏꯕꯗꯤ ꯏꯟꯗꯣꯅꯦꯁꯤꯌꯥꯒꯤ ꯇꯨꯔꯅꯃꯦꯟꯠ